ꯍꯥꯜꯂꯣ ꯇꯥꯗꯦ
ꯃꯥ ꯌꯥꯎꯗꯔꯁꯨ ꯇꯥꯛꯁ ꯇꯥꯛꯁ ꯍꯥꯏꯔꯕ
ꯃꯩ ꯅꯤꯐꯨꯇꯔꯦꯠ ꯈꯥꯛꯇ ꯉꯥꯢꯔꯦ ꯌꯨꯇꯨꯞ ꯌꯦꯡꯒꯦ ꯑꯗꯨꯅ
ꯎꯝ ꯍꯥꯏꯗꯤ ꯅꯪ ꯍꯧꯖꯤꯛ ꯊꯕꯛ ꯍꯥꯡꯂꯕꯔ ꯑꯦꯀꯥꯎ ꯑꯅꯤꯒꯤ
ꯀꯩꯅꯣ
ꯑꯦꯀꯥꯎ ꯑꯅꯤꯒꯤꯀꯣ ꯊꯕꯛꯇꯣ ꯍꯥꯡꯉꯕ꯭ꯔꯣ ꯍꯧꯖꯤꯛꯇꯤ
ꯈꯔ ꯍꯥꯡꯉꯦ
ꯑꯗꯨꯒꯤꯔꯕ ꯇꯥꯛꯁ ꯇꯥꯛꯁꯅ ꯍꯪꯉꯝꯃꯤꯗꯣ
ꯥꯎ
ꯃꯦꯂꯣ
ꯀꯩꯅꯣ ꯍꯥꯏꯁꯦ ꯀꯩ ꯍꯥꯏꯅꯣ
ꯑꯗꯨꯅꯅꯦ ꯃꯤꯛꯇꯣ
ꯑꯥ ꯅꯪ ꯉꯥꯡꯉꯤꯗꯣ ꯑꯝꯇ ꯇꯥꯗ꯭ꯔꯦ ꯃꯄꯥꯟꯒꯤ ꯃꯈꯣꯟꯁꯤꯅ ꯍꯦꯟꯅ ꯍꯧꯔꯦ
ꯌꯨꯇꯨꯞ ꯌꯦꯕꯗꯣ
ꯑꯥ
ꯑꯗꯨ ꯃꯈꯣꯟꯗꯣ ꯁꯤꯗ ꯇꯥꯏ ꯍꯥꯏꯕ ꯌꯦꯡꯕꯅ
ꯑꯣ ꯇꯥꯛ ꯇ ꯑ ꯇꯜꯂꯣꯏ
ꯃꯩ ꯌꯦꯡꯉꯨꯗ ꯃꯩ ꯅꯤꯐꯨ ꯇꯔꯦꯠ ꯈꯛꯇ ꯉꯥꯏ ꯂꯩꯔꯝꯃꯦ ꯇꯥꯜꯂꯦ ꯎꯝ
ꯇꯅ
ꯇꯂ ꯇꯜꯂꯦꯕ ꯈꯪꯂꯕ ꯎꯝ
ꯀꯩꯒꯤꯅꯣ ꯍꯧꯖꯤꯛ ꯅꯪ ꯃꯩ ꯇꯣꯏꯇꯤ ꯀꯩꯀꯥ ꯐꯥꯎ ꯑꯗꯨꯝ ꯒꯦꯝ ꯁꯥꯟꯅꯕ ꯅꯪꯅ ꯃꯩ ꯐꯣꯔ
ꯁꯥꯟꯅꯗꯣꯏꯅꯦ ꯑꯗꯣ ꯑ ꯃꯣꯕꯥꯏꯜꯁꯁꯅꯣ ꯃꯥꯡꯍꯟꯅꯤꯡꯗꯦ
ꯀꯃꯥꯏ ꯃꯥ ꯇꯉꯗꯣ
ꯑꯩꯒꯤ ꯒꯦꯝ ꯁꯥꯟꯅꯔꯒ
ꯅꯪꯒꯤ ꯒꯦꯝ ꯍꯥꯏꯁꯦ ꯀꯔꯝꯕꯅꯣ ꯕꯔꯤꯛ ꯒꯦꯝ ꯑꯣꯄꯟ ꯋꯔꯟ ꯗꯨꯔꯕ
ꯅꯪ ꯉꯝꯖꯕ꯭ꯔꯣ ꯉꯝꯖꯗꯦ ꯑꯗꯨꯅꯦ ꯇꯨꯃꯤꯟ ꯂꯩꯌꯨ ꯑꯗꯨꯗꯤ ꯉꯝꯗꯔ꯭ꯗꯤ ꯈꯪꯉꯕ ꯅꯨꯡꯉꯥꯏꯕ꯭ꯔꯥ ꯅꯨꯡꯉꯥꯏ ꯅꯨꯡꯉꯥꯢꯒꯅꯣ ꯅꯨꯡꯉꯥꯏꯕ ꯐꯠꯇꯦ ꯑꯗꯨ ꯃ ꯇꯧ ꯊꯃꯣ ꯑꯩꯃꯨꯛꯀꯤ ꯈꯪꯍꯧꯗ꯭ꯔꯦꯗꯅ ꯑꯩꯗꯤ ꯑꯩꯈꯣꯏꯈꯣꯏꯍ ꯃꯨꯊꯠ ꯀꯩꯒꯤꯅꯣ ꯀꯩꯒꯤꯅꯣꯕ
ꯑ ꯑ
ꯁꯨꯝ ꯀꯔꯤ ꯁꯨꯝꯃꯤꯅꯣ ꯁꯨꯝꯒꯅꯣ
ꯎꯝ
ꯀꯩꯒꯤꯅꯣ ꯁꯨꯝ ꯑꯣꯏꯗꯣꯏꯗꯅ ꯃꯩ ꯂꯥꯛꯑꯦ
ꯃꯩ ꯂꯥꯛꯑꯦ ꯑꯗꯨꯗꯤ ꯍꯧꯕ ꯌꯥꯔꯝꯃꯅꯤꯅꯦ
ꯌꯥꯗ ꯆꯔ ꯆꯗ ꯎꯝ ꯂꯥꯏꯔꯤꯛ ꯃꯆꯥ ꯑꯝꯇꯥ ꯄꯒꯦ ꯀꯅ
ꯎꯝ ꯎ ꯎꯝ ꯎꯝ ꯎꯝ ꯎꯝ ꯎꯝ ꯎꯝ ꯎꯝ ꯎꯝ ꯎꯝ ꯎ ꯎ ꯎ ꯎ ꯎ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ
ꯎ
ꯕ
ꯀꯌꯥꯒꯤꯅꯣ
ꯂꯥꯏꯔꯤꯛ ꯑꯃ ꯄꯥꯏ ꯑꯗꯣ ꯏꯁꯇꯦꯁꯟ ꯀꯣꯔꯠꯇꯨꯕꯨꯗꯤ ꯑꯗꯨꯝ ꯑꯣꯐ ꯇꯥꯕꯨꯗꯤ ꯊꯝꯕꯅꯦ
ꯎꯝ ꯍꯗ ꯀꯄꯦꯅꯤ ꯑꯦ ꯑꯗꯣ ꯉꯥꯜ ꯍꯟꯕ ꯐꯠꯇ꯭ꯔꯣ ꯑꯗꯣ ꯉꯥꯜ ꯍꯟꯕꯅ ꯐꯠꯇ꯭ꯔꯣ ꯎꯝ ꯀꯣꯏꯗꯅ ꯐꯠꯇ꯭ꯔꯣ ꯀꯩꯒꯤꯅꯣ ꯐꯠꯇ꯭ꯔꯤꯁꯤꯅꯦ
ꯐꯩ ꯐꯠꯇꯦ ꯀꯝꯄ꯭ꯌꯨꯇꯔ ꯑꯣꯟ ꯑꯗꯨꯝ ꯇꯧꯔꯒ ꯊꯝꯃꯤꯗꯣ ꯎꯝ ꯎꯝ ꯁꯠꯇꯦ ꯀꯩꯒꯤꯅꯣ ꯍꯥꯏꯔꯛ ꯃꯔꯝ ꯑꯥ ꯑꯗꯨꯗꯤ ꯑꯣꯞ ꯇꯧ ꯆꯠꯂꯣ ꯎꯝ ꯅ ꯌꯥ ꯐꯕꯨ ꯐꯪꯗꯦ ꯍꯥꯏꯗꯤ ꯆꯦꯛ ꯊꯤꯜꯂꯒ ꯆꯝꯕꯗꯕ ꯍꯥꯏ ꯅꯨꯃꯤꯗꯥꯡꯗꯤ ꯑꯗꯨꯝ ꯁꯠꯇꯣꯛꯑ ꯊꯝꯃꯤ ꯀꯩꯅꯣ ꯉꯔꯥꯡ ꯑꯩꯗꯤ ꯇꯨꯝꯕ ꯍꯧꯔꯛꯄꯗꯅꯤ ꯉꯥꯏꯔꯤꯗ ꯅꯪꯅ ꯍꯧꯒꯠꯂꯛꯄꯗꯣ
ꯀꯩꯒꯤꯅꯣ ꯁꯣꯛꯍꯜ ꯂꯣꯏ ꯑꯩꯅ ꯑꯩꯅ ꯁꯣꯛꯍꯜꯂꯣꯏꯑꯦ ꯇꯧꯗꯦ ꯇꯧꯗꯦ ꯀꯤꯒꯤꯅꫭ ꯎꯝꯒꯤ ꯁꯥꯕ ꯎꯝ ꯑꯩꯗꯤ ꯏꯪꯉꯦ ꯒ ꯀꯩꯒꯤꯅꯣ ꯈꯪꯕ꯭ꯔꯥ ꯑꯩ ꯍꯥꯏꯅꯤꯡ ꯏ ꯁꯦ ꯈꯪꯗꯦ ꯅꯪ ꯈꯪꯉꯣꯏꯕ ꯀꯩꯁꯨ ꯎ ꯅꯪ ꯈꯪꯉꯣꯏꯕ ꯀꯩꯁꯨ ꯅꯪ ꯉꯥꯎꯕꯒꯤꯅꯦꯗ ꯉ ꯑꯋꯦ ꯑꯣꯏ ꯀꯦꯅ ꯎꯝ ꯎꯝ ꯀꯥꯏ ꯀꯅ ꯖꯤꯝ ꯆꯠꯂꯔꫭꯏ ꯑꯩꯈꫭꯏꯃꯥ ꯇꯨꯝꯈꯥꯔ ꯃꯥꯂꯦ ꯇꯨꯝꯗꯦꯗ ꯇꯥꯗꯦ ꯇꯥꯗꯦ ꯀꯩꯒꯤꯅꯣ ꯈꯪꯗꯦ ꯌꯦꯡꯑꯣꯏꯗ ꯌꯦꯡꯉꯒꯦ ꯀꯩ ꯀꯥꯟꯅꯕ ꯈꯪꯅꯤꯡꯗꯦꯕ ꯈꯪꯅꯤꯡꯗꯔꯤꯅꫭ ꯍꯥꯏꯁꯦ ꯈꯪꯅꯤꯡꯗꯕꯒꯤ ꯀꯩꯗꯧꯔꯤꯅꫭ ꯕꯤꯗꯤꯑꫭ ꯌꯦꯡꯉꯤꯌꯦ ꯀꯩꯗ ꯀꯩꯅꯣꯗ ꯀꯩ ꯀꯩ ꯕ꯭ꯔꯦꯞꯇ ꯎꯝ ꯎꯝ ꯕ꯭ꯔꯦꯇ ꯌꯨꯇꯨꯞ ꯌꯦꯡꯉꯤꯕ ꯅꯨꯡꯉꯥꯏꯕ꯭ꯔꯥ ꯅꯨꯡꯉꯥꯏꯌꯦ ꯀꯔꯤꯒꯤ ꯅꯨꯉꯥꯏꯔꯤꯅꫭ ꯀꯩꯒꯤ ꯅꯨꯡꯉꯥꯏꯔꯅꫭꯕ ꯎꯝ
ꯅꯒꯅꯨ
ꯍꯜꯂꯛ ꯀꯥꯅꯨ
ꯅꯪ ꯅꯪꯖꯔꯒ
ꯑꯗꯨ ꯅꯪ ꯅꯒꯅꯨ ꯍꯥꯏꯕꯅꯤꯅ ꯍꯥꯜꯂꯣꯏꯗꯕꯅꯤ ꯅꯪꯅ
ꯀꯩꯒꯤꯅꫭ ꯅꯪꯅ ꯅꯥꯖꯔꯣꯏꯗꯧꯅꯦ ꯑꯩꯅ ꯅꯥꯍꯜꯂꯣꯏꯗꯧ ꯅꯠꯇꯦ ꯅꯪꯅ ꯅꯥꯖꯔꯣꯏꯗꯕꯅꯦ ꯑꯩꯅ ꯀꯩꯅꯣ ꯇꯧꯗꯧ ꯅꯠꯇꯦꯕ ꯑꯗꯣ ꯅꯪꯅ ꯀꯣꯏꯂꯦꯡ ꯂꯦꯡꯅ ꯅꯥꯖꯕꯅꯤꯗꯅ ꯑꯗꯣ ꯑꯩꯅ ꯅꯠꯇꯦ ꯅꯪ ꯅ ꯁꯥꯟꯅꯅꯤ ꯇꯨꯝꯃꫭ ꯎꯝ ꯎꯝ ꯒ꯭ꯟ ꯇꯅ ꯇꯝꯃ ꯅꯨꯡꯉꯥꯏꯅ ꯇꯜꯂꯦ ꯅꯪꯅ ꯉꯥꯡꯗꯕ ꯑꯩ ꯇꯨꯝꯅꯤꯡꯕꯒꯤ ꯑꯗꯨꯗꯤ ꯇꯨꯝꯕ ꯊꯨꯒꯥꯏꯒꯅꯤ ꯑꯗꯨꯗꯤ ꯑꯩ ꯇꯨꯝꯃꯅꯤ
ꯑꯣ ꯑꯗꯨꯗꯤ ꯃꯥꯇꯅꯁ
ꯎ ꯀꯔꯤꯒꯤꯅꯣ ꯍꯥꯏꯖꯦ ꯎ ꯀꯩ ꯀꯗꯥꯏꯗ ꯌꯦꯡꯗꯨꯅꯣ ꯀꯩꯅꯣ ꯅꯪ ꯇꯩꯗꯣ ꯀꯩꯅꯣ ꯅꯈꯣꯡꯗꯣ ꯀꯩꯅꯣ ꯀꯗꯥꯏꯗꯅꯣ ꯀꯗꯥꯏꯗ ꯂꯩꯒꯦꯕ ꯍꯤꯞꯄꯤꯌꯦ ꯍꯤꯞꯀꯅꯨ
ꯑꯩ ꯏꯔꯣꯏꯒꯦ ꯇꯧꯔꯒ ꯏꯔꯣꯏ ꯏꯔꯣꯏ ꯌꯦꯕ ꯕꯤꯗꯤꯌꫭ ꯌꯦꯡꯕꯀꯩꯗꯧꯔꯕ ꯀꯩ ꯕꯤꯗꯑꯣꯅꯣ ꯑꯩꯉꯣꯟꯗꯁꯨ ꯋꯥꯔꯤ ꯂꯤꯔꯥꯛꯑꫭꯅꯦ
ꯂꯥꯏꯀꯤꯇ ꯋꯥꯅꯤ ꯌꯦꯔꯨꯝ ꯀꯃꯥꯏꯅ ꯍꯧꯔꯒ ꯆꯥꯒꯅꯤꯗꯣ ꯇꯦꯡ ꯂꯥꯏꯞꯇ ꯌꯥꯗꯦ ꯑꯗꯣ ꯀꯃꯥꯏꯅ ꯍꯧꯒꯅꯤ ꯈꯪꯅꯤꯡꯕ ꯑꯗꯤ ꯎꯝ ꯑꯗꯣ ꯈꯪꯉꯗꯤ ꯐꯩꯗꯅꯗꯅ ꯑ ꯀꯃꯥꯏꯅ ꯐꯜꯂꯣꯏ ꯍꯥꯏꯗꯤ ꯅꯣꯡꯃꯩ ꯃꯌꯥꯝ ꯌꯥꯝ ꯍꯥꯏ ꯀꯔꯤꯅꯣ ꯍꯥꯏꯁꯦ ꯉꯁꯥꯏꯅ ꯂꯨꯠ ꯇꯧꯔ ꯊꯒꯤꯝꯅꯦ ꯐꯨꯜ ꯊꯥꯎꯀꯣ ꯑꯗꯨꯗꯤ ꯕꯣꯝ ꯅꯨꯡꯒꯤꯗ ꯐꯨꯜ ꯌꯥꯎꯕꯩꯅꯦ ꯀꯦꯖꯤꯑꯞ ꯍꯨꯟꯗꯣꯛꯇ꯭ꯔꯗꯤ ꯌꯥꯔꯣꯏꯗ ꯎꯝ ꯍꯨꯟꯗꯣꯛꯄ ꯅꯠꯇ꯭ꯔꯥ ꯁꯤꯖꯤꯟꯅꯕ ꯅꯠꯇ꯭ꯔ ꯑꯗ ꯑꯗꯣ ꯀꯩꯒꯤꯅꯣ ꯈꯪꯕ꯭ꯔ ꯍꯥꯏꯗꯤ ꯅꯣꯡꯃꯩꯗꯣ ꯍꯥꯡ ꯅꯣꯡꯃꯩꯒꯤ ꯏꯁꯄꯦꯁ ꯍꯟꯗꯦꯗꯣ ꯅꯣꯡꯃꯩꯒꯤ ꯏꯁꯄꯦꯁ ꯍꯥꯡꯉ ꯖꯔ ꯅꯣꯡꯃꯩꯅ ꯅꯣꯡꯃꯩꯒꯤ ꯑꯗꯨꯅ ꯕꯣꯝ ꯅꯨꯡꯅ ꯕꯣꯝ ꯅꯨꯡꯒꯤ ꯎꯝ ꯎ ꯗꯤꯎꯗꯦ ꯑꯩꯅ ꯕꯣꯝꯒꯤ ꯊꯟꯕꯗꯨꯗ ꯕꯣꯝꯒꯤ ꯃꯥꯟꯗ ꯀꯩꯒꯤꯅꯣ ꯃꯅꯗꯦ
ꯑꯗꯣ ꯏꯟꯚꯦꯟꯇꯔꯤ ꯆꯥꯎꯍꯟꯕꯗꯤ ꯌꯥꯗꯦ
ꯌꯥ ꯀꯔꯤꯅꯗ ꯍꯧꯖꯤꯛ ꯐꯥꯎꯒꯤꯗꯤ ꯅꯣꯏ ꯁꯣꯛꯈꯤ ꯃꯌꯥꯝꯣꯏ ꯊꯦꯡꯅꯔꯦ ꯍꯥꯏꯗꯤ ꯄꯣꯠ ꯆꯩ ꯀꯩꯅꯣ ꯂꯩꯕ ꯌꯥꯕ ꯑꯩꯅ ꯄꯩꯁꯥꯅ ꯇꯧꯔꯒ ꯎꯝ ꯃꯦꯟꯗꯤ ꯌꯥꯗꯔ ꯌꯥꯏ ꯎ ꯑꯗ ꯌꯣꯟꯕꯗꯣ ꯀꯥꯟꯅꯗꯕ ꯄꯩꯁꯥ ꯈꯤꯇꯪ ꯃꯪ ꯎꯝ ꯑꯗꯣ ꯑꯩꯗꯤ ꯗꯤꯁꯃꯦꯟꯇꯜ ꯇꯧꯊꯣꯛꯑꯦꯀꯣ ꯑꯗꯨꯅ ꯐꯩꯔꯥ ꯌꯣꯝꯗꯅ ꯐꯩꯔꯥ ꯈꯪꯗꯦ ꯄꯣꯠ ꯆꯩ ꯅꯣꯡꯃꯩ ꯀꯩꯀ ꯁꯥꯕ ꯂꯣꯏ ꯀꯩ ꯀꯩꯁ ꯑꯆꯪꯕ ꯄꯣꯠꯆꯩ ꯐꯪꯕ ꯎꯝ ꯑꯗꯩ ꯑꯃꯥ ꯂꯩꯔꯅꯤ ꯎꯝ ꯎꯝ ꯑꯗꯨꯗꯤ ꯀꯩꯒꯤꯅꯣ ꯍꯥꯏꯗꯤ ꯑꯇꯣꯞꯄ ꯄꯥꯠ ꯁꯥꯕꯒꯤ ꯃꯆꯥ ꯃꯆꯥ ꯄꯤ ꯍꯥꯅꯗꯅ ꯎꯝ ꯎꯝ ꯎꯏꯕꯨ ꯎꯏꯔꯦ ꯇꯨꯝꯃꯣ ꯑꯗꯣ ꯉꯁꯤ ꯆꯔ ꯋꯥꯟꯖꯤꯔ ꯂꯥꯡꯒꯅꯨꯀꯣ ꯅꯨꯉꯥꯏꯕ ꯄꯥꯎꯝ ꯍꯥꯏꯕꯤꯌꯨꯔ ꯎꯝ ꯍꯥꯏ ꯍꯥꯏ ꯍꯨꯖꯤ ꯎꯝ ꯌꯥꯗꯦ ꯇꯔꯥ ꯋꯥꯅꯕꯌꯥꯗ ꯉꯁꯤ ꯆꯥꯔꯤꯕ ꯌꯦꯟꯁꯥꯡꯗꯨ ꯅ ꯆꯔꯥ ꯍꯟꯕ ꯌꯥꯗꯦ ꯉꯁꯤ ꯆꯥꯒ꯭ꯔꯕꯤꯟ ꯁꯥꯡꯗꯨꯅ ꯃꯔꯝ ꯑꯣꯏꯔꯒ ꯉꯁꯤ ꯆꯔꯥ ꯍꯟꯕ ꯌꯥꯗꯦ ꯄꯄ ꯀꯩꯔ ꯦ ꯇꯧ ꯎ ꯑꯗꯨ ꯑꯗꯩꯗꯤ ꯄꯨꯡꯗꯨ ꯌꯦꯡꯉꯣꯀꯣ ꯌꯦꯡꯒꯅꯨ ꯑꯩ ꯚꯤꯗꯤꯑꯣꯁꯦ ꯉꯥꯛꯇꯪ ꯌꯦꯡꯒꯦ ꯅꯪ ꯅꯈꯣꯡꯒ ꯀꯛꯇ꯭ꯔꯤꯀꯥꯟꯗ ꯇꯨꯃꯤꯟ ꯂꯩꯌꯣ ꯎꯝ ꯀꯩ ꯃꯇꯇꯥꯡꯅꯣ ꯍꯥꯏꯗꯤ ꯅꯪ ꯌꯦꯡꯕꯁꯤꯡꯗꯣ ꯀꯃꯥꯏꯅ ꯇ꯭ꯔꯤꯛ ꯇꯧꯔꯒ ꯄꯨꯂꯞ ꯄꯨꯂꯞ ꯍꯥꯠꯄ ꯌꯥ ꯌꯦꯡꯕ ꯌꯦꯛꯁ ꯄꯤ ꯀꯥꯟꯅ ꯎ ꯑꯗꯣ ꯀꯃꯥꯏꯅ ꯇꯧꯅ ꯍꯥꯠꯄ ꯌꯦꯡꯕ ꯈꯪꯗꯦꯗ ꯌꯦꯡ ꯀꯩꯅꯣ ꯎꯝ꯫ ꯃꯊꯧ ꯇꯧꯗꯕ ꯑꯣꯏꯔꯝꯒꯅꯤ ꯎꯝ ꯑꯗꯣ ꯑꯃ ꯌꯦꯡꯕꯅꯦ ꯑꯗꯣ ꯌꯥꯗꯦ꯫ ꯍꯥꯏꯗꯤ ꯃꯣꯏ ꯐꯤꯛꯁ ꯇꯧꯋꯦ ꯍꯥꯏꯌꯦꯕꯀꯣ ꯕꯛꯁꯤꯡ ꯆꯤꯡꯉꯦꯀꯣ ꯕꯥꯏꯅ ꯌꯦꯡꯉꯤꯗꯣ ꯑꯗꯣ ꯐꯤꯛꯁ ꯇꯧꯋꯦ ꯍꯥꯏꯔꯣꯀꯣ ꯗꯨꯝ ꯇꯨꯊꯥꯎꯖꯟ ꯇ꯭ꯋꯦꯟꯇꯤ ꯁꯤꯛꯁꯀꯤ ꯗ ꯑꯗꯨꯅ ꯁꯤꯡꯗꯣ ꯌꯥꯗꯦꯕ꯫ ꯈꯪꯗꯦ ꯑꯥ꯫ ꯎꯝ꯫ ꯎꯝ ꯇꯥ ꯀꯌꯥ꯫ ꯅ ꯀꯟꯗ